ꯇꯥꯔꯤꯕ꯭ꯔꯣ
ꯑꯣ ꯇꯥꯔꯕꫭ
ꯇꯥꯏ ꯇꯥꯏ
ꯆꯥꯛ ꯆꯥꯔꯦ
ꯍꯣꯏ ꯉꯁꯥꯏꯗꯒꯤ ꯆꯥꯔꯦ
ꯀꯔꯤ ꯃꯊꯦꯟ ꯆꯥ
ꯉꯁꯤꯗꯤ ꯗꯥꯜ ꯆꯥꯏ ꯅꯪꯗꯤ ꯎꯝ
ꯎꯝ ꯑꯩꯗꯤ ꯀꯩꯅꯣ ꯈꯣꯟꯊꯣꯛꯄꯤ ꯍꯥꯏꯕ꯭ꯔꯥ ꯑꯗꯨ ꯆꯥꯏ
ꯍꯥꯎꯕ꯭ꯔꯥ
ꯍꯥꯎꯋꯦ ꯈꫭꯟꯊꯣꯛꯄꯤ ꯈꯪꯗꯦ
ꯈꯪꯉꯤ ꯈꯪꯉꯤ
ꯎꯝ ꯑꯗꯨ ꯊꯤꯔꯒ ꯆꯠꯂꯤ ꯌꯨꯝꯗ ꯂꯩꯅꯤ ꯌꯨꯝꯗ ꯂꯩꯌꯦ
ꯎꯝ
ꯎꯝ
ꯀꯩꯀꯩ ꯊꯕꯛ ꯇꯧꯔꯤ ꯍꯧꯖꯤꯛꯀꯥꯟ
ꯀꯔꯤꯁꯨ ꯇꯧꯗꯦꯗ ꯑꯗꯨꯝ ꯌꯨꯝꯗ ꯑꯗꯨꯝ ꯂꯩꯔꯒ ꯑꯗꯨꯝ ꯏꯪꯈꯣꯜ ꯇꯧꯕ ꯑꯗꯨꯒ
ꯐꯩꯅꯤ ꯑꯗꯨꯗꯤ ꯑꯗꯨꯅ ꯈ꯭ꯋꯥꯏꯗꯒꯤ ꯐꯩ
ꯈꯪꯗꯦ
ꯑꯩꯒꯤꯁꯨ ꯆꯥꯅꯕ ꯈꯔ ꯆꯥꯅꯕ ꯈꯔ ꯊꯥꯔꯛꯎꯅꯦ ꯑꯩꯁꯨ ꯅꯪꯒꯤ ꯏꯪꯈꯣꯜꯗ ꯍꯧꯕꯒꯤ ꯍꯧꯕꯒꯤ ꯄꯣꯠ ꯆꯩ ꯗꫭ
ꯊꯥꯕ ꯌꯥꯔꯗꯤ ꯊꯥꯕꯤꯈꯤꯅꯤ
ꯅꯪ ꯅꯕꯨ ꯊꯥꯕꯨ ꯊꯥꯒꯦ ꯍꯥꯏꯔꯗꯤ ꯑꯩꯗꯤ ꯍꯔꯥꯎ ꯍꯔꯥꯎꯅ ꯂꯧꯗꯣꯏꯅꯤ
ꯎꯝ ꯊꯥꯕꯤꯒꯦ
ꯆꯥꯎꯔꯦ ꯌꯥꯝꯅ꯫ ꯍꯥꯎꯅꯒ ꯆꯥꯔꯣ ꯑꯗꯨꯒ ꯌꯥꯝꯅ ꯀꯔꯤ ꯍꯥꯏꯁꯤꯔ
ꯎꯝ ꯑꯖꯨꯃꯥꯏ ꯇꯧꯁꯦ꯫
ꯆꯥꯔꯣ ꯊꯥꯕꯤꯒꯦ꯫
ꯊꯔꯥꯗꯤ ꯍꯛ ꯁꯨꯃꯥꯏꯅ ꯍꯥ ꯁꯥꯞꯇꯔꯦꯅꯦ꯫
ꯎꯝ ꯅꯣꯏ ꯅꯣꯏ ꯆꯤꯡ ꯆꯤꯡꯗ ꯂꯩ ꯂꯩꯕ꯭ꯔꯥ꯫
ꯅꯠꯇꯦ ꯑꯩ ꯑꯩꯁꯤ ꯆꯤꯡꯗ ꯂꯩꯇꯦ ꯁꯤ ꯇꯝꯄꯥꯛꯇ ꯂꯩ꯫
ꯀꯥꯎꯒꯤꯅꯦ ꯅꯪꯗꯦ ꯑꯁ ꯇꯥ ꯊꯥꯒꯗꯧ ꯁꯤꯗꯤ ꯂꯥꯞꯇꯤ ꯂꯥꯞꯄꯤꯍꯦ꯫
ꯅꯣꯏꯗꯤ ꯆꯤꯡꯗꯔꯣ꯫
ꯑꯩꯁꯨ ꯇꯝꯄꯥꯛꯇ ꯂꯩꯌꯦ꯫
ꯑꯩꯁꯨ ꯇꯝꯄꯥꯗ ꯂꯩꯔꯤꯅꯤ꯫
ꯎꯝ ꯑꯗꯨ ꯅꯪꯒꯤ ꯇꯝꯕꯥꯁꯤꯗꯤ ꯂꯥꯞꯄꯦꯍꯦ꯫
ꯑꯁ ꯀꯥꯏꯗꯩꯅꯣ ꯍꯦ꯫
ꯎꯝ ꯊꯦꯡꯉꯒꯦ꯫ ꯀꯩꯗꯧꯔ ꯑꯉ ꯁꯤ ꯁꯥꯟꯗꯦ ꯀꯥꯏ ꯆꯠꯂꯤꯅꯣ꯫
ꯎꯝ ꯉꯁꯤ ꯌꯨꯝꯗ ꯂꯩꯅ꯫
ꯎꯝ ꯅꯃꯥꯟꯅꯕꯁꯤꯡꯒ ꯀꯣꯏꯕꯒ ꯆꯠꯇꯦ ꯁꯟꯗꯦꯗ꯫
ꯑꯁꯨ ꯁꯥꯕ ꯃꯇꯝꯗ ꯀꯥꯅꯥ ꯆꯠ ꯀꯣꯏꯕ ꯆꯠꯅꯒꯦꯅꯦ꯫
ꯄꯥꯛꯇꯒꯨꯝꯕ ꯆꯠꯄ ꯌꯥꯏꯅ꯫
ꯑꯁ ꯁꯥꯃꯟꯕꯒꯤ ꯃꯄꯥꯟ ꯊꯣꯛꯅꯤꯡꯗꯦ꯫
ꯑꯩꯈꯣꯏꯗꯤ ꯂꯝꯃꯥꯡꯗ ꯆꯠꯂꯦ ꯉꯁꯤꯗꯤ ꯃꯁꯔꯨꯝ ꯊꯤꯕ ꯑꯣꯏꯅ꯫ ꯐꯣꯡꯗꯣꯛꯄꯤ ꯊꯤꯕ ꯑꯣꯏꯅ ꯌꯥꯝ ꯅꯛꯑꯦꯗ ꯁꯤ ꯑꯗꯨꯝ ꯆꯤꯡ ꯑꯩꯈꯣꯏ ꯌꯨꯝ ꯃꯅꯥꯛꯇ ꯑꯗꯨꯝ ꯃꯦꯟ ꯔꯣꯠ ꯂꯩꯔꯒ ꯑꯗꯨꯝ ꯂꯥꯜꯂꯒ ꯑꯗꯨꯝ ꯆꯤꯡ ꯂꯩꯔꯦ ꯑꯗꯨꯝ ꯁꯥꯃꯟꯕꯒꯤ
ꯀꯔꯝꯕ ꯋꯦꯗꯔꯗ ꯑꯩꯈꯣꯏ ꯅꯨꯄꯤ ꯈꯪꯅꯕ ꯂꯩꯔꯁꯨ ꯀꯣꯏꯕ ꯆꯠꯖꯦ ꯍꯥꯏꯔꯗꯤ ꯑꯩꯗꯤ ꯁꯨꯛꯆꯠ ꯆꯠꯂꯣꯏ꯫
ꯅꯃꯥꯡꯗꯅ ꯏꯪꯉꯦ꯫ ꯀꯣꯏꯕ ꯆꯠꯄꯁꯨ ꯅꯃꯥꯡꯗꯗꯤ ꯎ ꯃꯔꯛꯇ ꯂꯩꯕꯅꯤꯅ ꯎ ꯁꯥꯥꯗꯦ꯫
ꯎꯝ
ꯈꯪꯗꯦ ꯑꯗꯨꯗꯝ ꯀꯣꯏꯕ ꯆꯠꯄꯗꯤ ꯄꯥꯛꯇꯒꯨꯝꯕꯗꯤ ꯅꯨꯡꯊꯤꯟꯗꯒꯨꯝꯕꯤ ꯌꯥꯝꯅ ꯁꯥꯔꯝꯃꯤ꯫
ꯎꯝ ꯑꯗꯨꯅꯤ ꯅꯪ ꯆꯍꯤ ꯀꯌꯥ ꯁꯨꯨꯔꯒꯦ꯫
ꯑꯩ ꯌꯝꯃꯦ꯫
ꯑꯉꯥꯡ ꯑꯣꯏꯕ꯭ꯔ ꯑꯍꯟ ꯑꯣꯏꯕ꯭ꯔ ꯑꯣ꯫
ꯑꯩꯗꯣ ꯑꯍꯥꯟ ꯑꯣꯏꯕꯗꯦ꯫ ꯆꯍꯤ ꯊ꯭ꯔꯥꯇꯤ꯫
ꯑꯗꯨꯗꯤ ꯌꯨꯝ ꯄꯥꯜꯂꯝꯅꯤꯅꯦ꯫
ꯄꯥꯜꯂꯦ꯫
ꯑꯉꯥꯡ ꯀꯌꯥ ꯁꯨꯔꯒꯦ꯫
ꯑꯉꯥꯡ ꯑꯃ꯫
ꯅꯨꯄꯥꯔ ꯅꯨꯄꯤꯔꯥ꯫
ꯅꯨꯄꯤ꯫
ꯐꯩ ꯅꯨꯄꯤꯁꯨ꯫
ꯍꯥ꯫
ꯐꯩꯕ꯫
ꯎꯝ ꯅꯪꯗꯤ ꯊꯤꯗ꯭ꯔꯦ꯫
ꯑꯩꯗꯤ ꯑꯉꯥꯡꯅꯤꯅꯦ ꯀꯩꯅꯣ꯫
ꯍꯣꯏ ꯈꯣꯟꯖꯦꯜꯗ ꯈꯪꯉꯦꯕꯀꯣ꯫
ꯑꯣ ꯑꯁ ꯌꯥꯝ ꯍꯩꯕ
ꯎꯝ ꯍꯩꯕꯅꯦ ꯑꯩꯗꯤ ꯃꯥꯏꯕꯤꯅꯦ꯫
ꯈꯟꯖꯦꯜꯗꯒ ꯈꯟꯖꯦꯜꯗꯒ ꯁꯨꯃꯥꯏꯅ ꯍꯥꯏꯕ ꯉꯝꯕꯁꯦ꯫ ꯅꯪ ꯅꯊꯟꯗ ꯑꯣꯏꯔꯝꯅꯤ ꯃꯤꯅꯗꯤ ꯑꯩ ꯑꯩꯒꯤ ꯈꯣꯟꯖꯦꯜ ꯆꯥꯎꯋꯦ ꯅꯪꯁꯦ ꯃꯤ ꯌꯥꯝ ꯆꯥꯎꯔꯒ ꯌꯥꯝ ꯑꯍꯟ ꯑꯣꯏꯗꯧꯕ ꯃꯥꯜꯂꯦ ꯍꯥꯏ꯫
ꯎꯝ ꯆꯥꯎꯔꯁꯨ ꯂꯩꯗꯅ ꯏꯁ ꯑꯍꯥꯟꯕꯒꯤ ꯆꯥꯎꯕꯅ꯫ ꯑꯉꯥꯡꯒꯤ ꯆꯥꯎꯕꯅ ꯇꯣꯉꯥꯟ ꯇꯣꯉꯥꯟ ꯂꯩ ꯋꯥꯉꯥꯡ ꯁꯉꯥꯡ꯫ ꯑꯩꯈꯣꯏꯗꯤ ꯑꯍꯟ ꯑꯣꯏꯔꯛꯈ꯭ꯔꯕꯅꯤꯅ ꯈꯪꯉꯤꯗ꯫
ꯃꯥꯅꯤ ꯃꯥꯅꯤ ꯈꯟꯔꯝꯅꯤ꯫
ꯅꯣꯏꯁꯨ ꯈꯪꯂꯛꯈꯤꯅꯤ ꯍꯌꯦꯡ ꯅꯪꯁꯨ ꯈꯪꯉꯤꯗꯨꯗꯤ꯫ ꯑꯩꯕꯨ ꯃꯣ ꯃꯥ ꯂꯩꯦ꯫
ꯎꯝ ꯋꯥꯉꯥꯡ ꯁꯉꯥꯡꯗ ꯑꯩꯁꯨ ꯑꯩꯁꯨ ꯈꯪꯕꯀꯣ꯫
ꯎꯝ꯫ ꯈꯪꯒꯗꯧꯅꯤ꯫
ꯑꯩꯒꯤ ꯅꯨꯄꯤ ꯑꯩꯈꯣꯏ ꯈꯨꯟꯗꯁꯨ ꯌꯨꯝ ꯄꯥꯜꯂꯒ ꯂꯩ ꯑꯃ꯫
ꯎꯝ꯫ ꯈꯪꯗꯦꯅꯦ ꯒꯥꯔꯤ ꯂꯝꯅꯣꯁꯨ ꯈꯪꯗꯦ꯫
ꯍꯟꯗꯛ ꯅꯣꯏꯒꯤ ꯏꯁꯩ ꯑꯃ꯫ ꯅꯣꯏꯒꯦ ꯏꯁꯩ ꯑꯃ ꯕꯥꯏꯔꯦꯜ ꯌꯥꯝ ꯆꯠꯈꯤꯕꯗꯣ꯫
ꯑꯥ꯫
ꯑꯗꯨꯒꯤ ꯏꯁꯩꯗ ꯍꯦꯛꯇ ꯊꯥꯕ ꯀꯥꯟꯗ ꯃꯥꯁꯦ ꯗꯥꯟꯁ ꯇꯧꯕ ꯍꯧ꯫ ꯅꯤ ꯏꯟꯇꯔꯦꯁꯇꯤ ꯌꯥꯝꯎ ꯂꯩꯖꯅꯤ꯫
ꯎ ꯐꯖꯔ ꯑꯩꯈꯣꯏꯒꯤ ꯗꯥꯟꯁ ꯇ꯫ ꯎꯝ꯫
ꯅꯣꯡꯃ ꯑꯩꯈꯣꯏꯁꯨ ꯑꯩꯈꯣꯏꯗꯁꯨ꯫ ꯐꯖꯅ ꯑꯩꯈꯣꯏ ꯁꯨꯝ ꯃꯇꯝ ꯑꯃꯗ ꯐꯖꯅ ꯁꯥꯏꯅꯤ ꯑꯗ꯫
ꯑꯩꯈꯣꯏꯒꯤ ꯆꯞ ꯃꯥꯟꯅꯅꯀꯣ꯫
ꯎꯝ꯫
ꯃꯥꯒꯤ ꯏꯁꯇꯦꯞꯇ ꯆꯞ ꯃꯅ ꯆꯞ ꯃꯥꯟꯅꯅ ꯁꯥꯕ꯫
ꯑꯩꯒꯤ ꯏꯃꯥꯟꯅꯕꯤ ꯈꯔ ꯅꯣꯏ ꯅꯣꯏꯒꯤ꯫ ꯃꯤꯁꯤꯡ ꯎꯕꯀꯣ꯫
ꯎꯝ꯫
ꯅꯣꯏꯔꯣꯝꯗ ꯄ꯭ꯔꯣꯒꯥꯝ ꯑꯃ ꯂꯩꯗꯤ ꯑꯩꯒꯤꯁꯨ ꯑꯩꯁꯨ ꯄꯨꯕꯤꯌꯨꯅꯦ꯫ ꯅꯣꯏꯒꯤ ꯀꯁꯇꯝ꯫
ꯀꯁꯇꯝꯒꯤ ꯐꯤꯔꯣꯟꯗ ꯁꯦꯂꯒ ꯑꯗꯨ ꯏꯁꯩꯗꯨ꯫ ꯈꯔ ꯅꯤꯛꯊꯒꯦ ꯍꯥꯏꯅ ꯅꯤꯈꯥꯏꯒꯦ ꯍꯥꯏꯅ ꯍꯥꯏꯔꯨꯕ꯫ ꯃꯇꯝ ꯂꯥꯛꯀꯅꯤ ꯍꯥꯏ ꯃꯥꯅ꯫ ꯇꯥꯕ꯭ꯔꯣ꯫ ꯍꯜꯂꯣ꯫ ꯇꯥꯕ꯭ꯔꯣ꯫ ꯍꯜꯂꯣ ꯍꯜꯂꯣ